ꯑꯥꯎ ꯇꯥꯔꯦ ꯇꯥꯔꯦ ꯇꯥꯔꯦ ꯇꯥꯔꯕꯣ ꯇꯥꯔꯕꯣ
ꯇꯥꯔꯦ ꯇꯥꫪꯦ ꯆꯥꯛꯇꯨꯝ ꯂꯝꯁꯤꯜꯂꯑꯦꯍꯦ ꯄꯨꯛꯁꯦ
ꯑꯣ ꯂꯥꯝꯃꯦ ꯍꯥꯏ ꯄꯨꯡꯁꯨ ꯊꯦꯡꯉꯦ ꯑꯗꯨꯅꯅ
ꯎꯝ ꯑꯩꯗꯤ ꯄꯨꯡ ꯅꯤꯄꯥꯟꯗ ꯆꯥꯕꯅꯦꯕ ꯅꯍꯥꯟꯈꯩꯗꯤ
ꯑꯥ
ꯑꯗꯨꯒꯤ ꯃꯇꯝꯗꯣ ꯍꯦꯜꯂꯦꯗꯅ ꯁꯤꯗꯤ ꯌꯥꯝꯅ
ꯐꯅꯌꯥꯝꯍꯦꯟ ꯇꯣꯔꯦ
ꯑꯗꯨꯒꯤꯔꯣ ꯈꯪꯗꯦ ꯆꯥꯛ ꯂꯥꯝꯕ ꯍꯧꯛꯦ
ꯎꯝ
ꯑꯩꯅꯥꯅꯦ
ꯑꯥ
ꯈꯔ ꯄꯦꯟꯅ ꯇꯨꯝꯒꯦꯅ ꯁꯨꯝ ꯇꯧꯔ ꯂꯩꯕ
ꯃꯇꯝ ꯆꯥ ꯆꯥꯅ ꯇꯨꯝꯃꯨ
ꯎꯝ ꯃꯥꯅꯦ ꯑꯗꯨꯕꯨꯗꯤ ꯍꯥ ꯅꯣꯡꯃꯇ꯭ꯔꯣ
ꯅꯣꯡꯗꯤ ꯇꯥꯗꯦ ꯃꯪꯂꯤ ꯃꯪꯂꯤꯗꯤ ꯇꯧꯏꯦ ꯅꯨꯡꯁꯥꯖꯨ ꯐꯖꯅ ꯁꯥꯗꯕ
ꯑꯩꯅ ꯃꯤꯀꯞ ꯊꯂꯛꯄꯗ ꯅꯣꯡ ꯇꯥꯔꯒ ꯂꯩꯔꯝꯃꯦ
ꯑꯥ ꯍꯣꯏ ꯉꯁꯤꯒꯤ ꯅꯣꯡ ꯇꯥꯗꯅꯜꯂꯤꯗ ꯑꯩꯈꯣꯏ ꯃꯤꯀꯞ ꯊꯣꯛꯂꯛꯄꯗꯁꯨ ꯇꯥꯔꯝꯗꯦ
ꯎꯝ ꯀꯣꯟ ꯁꯥꯗ꯭ꯔꯕꯣ ꯅꯦ ꯅꯣꯏꯅꯦꯒꯤ ꯃꯦꯆꯤꯟꯒꯤ ꯀꯣꯟꯗꯣ
ꯀꯣꯏꯖꯦ ꯍꯥꯏꯔꯣ ꯊꯥꯔꯝꯃꯦ ꯆꯥꯛ ꯊꯣꯡꯕ ꯌꯦ ꯑꯃꯨꯛ ꯆꯪꯈ꯭ꯔꯦ ꯂꯦꯞꯄꯦ
ꯄꯩꯁꯥꯗꯤ ꯐꯖꯅ ꯇꯥꯜꯂꯕ ꯖꯥꯠꯅꯤꯀꯣ
ꯎꯝ ꯐꯅꯌꯥꯝ ꯐꯪꯉꯦ ꯑꯗꯨꯗꯩꯁꯨ
ꯎꯝ ꯊꯕꯛ ꯌꯥꯝ ꯀꯜꯂꯦ ꯍꯥꯏꯕ ꯃꯣꯏꯁꯦ
ꯎꯝ
ꯅꯪꯖꯨ ꯃꯦꯆꯤꯟ ꯀꯣꯟ ꯂꯩꯔ ꯁꯥꯅꯤꯡꯗ꯭ꯔꯣ
ꯄꯩꯁꯥꯗꯤ ꯔꯥꯅꯤ ꯁꯥꯕꯗꯩ ꯑꯗꯨꯅꯗꯤ ꯐꯕ ꯄꯩꯁꯥ ꯂꯩꯇꯕ
ꯀꯌꯥꯃꯨꯛꯀ ꯄꯤꯖꯥꯅꯣ ꯀꯣꯟꯁꯦ
ꯑꯃ ꯑꯃ ꯈꯔ ꯍꯦꯜꯂꯦ ꯑꯍꯣꯡꯕ ꯁꯦꯀꯗ ꯍꯦꯟꯒꯗꯗꯤ ꯁꯦꯀꯦꯟꯦꯟꯗꯗꯤ ꯑꯃ ꯌꯧꯔ ꯈꯤꯇꯪꯕꯨꯗꯤ ꯌꯧꯔꯝꯃꯣꯏ ꯑꯗꯨꯔꯁꯨ ꯂꯥꯛꯑꯃꯅꯤꯗꯤ ꯑꯗꯨꯝ ꯂꯧꯅ ꯍꯦꯟꯅꯕꯅꯤ ꯑꯗꯨꯝ
ꯍꯩꯃꯥ ꯌꯥꯝ ꯇꯥꯡꯖꯅꯤꯅꯦ ꯑꯗꯨꯗꯤ
ꯇꯥꯡꯉꯦ ꯇꯥꯡꯉꯦ ꯑꯦ ꯂꯨꯄꯥ ꯂꯤꯁꯤꯡ ꯀꯨꯟꯊ꯭ꯔꯥ ꯅꯤꯝꯐꯨ ꯄꯤꯕ ꯄꯣꯠ ꯅꯠꯇꯦꯕ ꯑꯗꯨ ꯄꯤꯔꯗꯤ ꯔꯥꯅꯤ ꯐꯤ ꯁꯥꯕꯤꯖꯤꯡ ꯃꯉꯥ ꯃꯉꯥ ꯇꯨꯡꯖꯤꯜꯂꯒꯖꯨ ꯂꯩ ꯉꯝꯅꯤ ꯑꯗꯨꯗꯤ
ꯎꯝ
ꯑꯃ ꯌꯧꯔꯛꯄꯗꯨꯗꯅꯤꯅꯦ
ꯕꯣꯜꯒꯗꯤ ꯌꯦꯡꯗ꯭ꯔꯣ ꯅꯪꯕꯣ
ꯕꯣꯜꯒ ꯌꯦꯡ ꯆꯠꯇ꯭ꯔꯦꯗ ꯑꯍꯥꯟꯕꯗ ꯑꯃꯨꯛ ꯆꯠꯂꯝꯃꯦ ꯑꯩꯈꯣꯏ ꯇꯦꯟ ꯇꯥꯒ ꯀꯩ ꯂꯝꯒꯅꯣꯝ ꯇꯥꯕꯅꯤꯅꯦ ꯑꯗꯨ ꯇꯧꯗ ꯅꯨꯡꯉꯥꯏꯇ꯭ꯔꯦ ꯑꯗꯨꯗꯩꯁꯨ ꯆꯠꯅꯤꯡꯗ꯭ꯔꯕ
ꯅꯠꯇꯦ ꯑꯩꯅ ꯍꯥꯏꯕꯗꯤ ꯎꯝ ꯇꯤꯚꯤꯗ ꯀꯩꯗ ꯃꯌꯥꯝꯒꯤ ꯍꯧꯖꯤꯛ ꯇꯧꯅꯔꯤꯗꯣ
ꯑꯁ ꯌꯦꯡꯗꯦ ꯑꯩ ꯌꯦꯡꯅꯤꯡꯗꯦ ꯏꯁꯥꯒꯤ ꯂꯩꯔꯒ ꯏꯁꯥꯏꯗ ꯑꯥ
ꯑꯥꯔꯖꯦꯟꯇꯤꯅꯥ ꯇꯧꯅꯔꯤꯁꯤꯡꯗꯣ ꯅꯪ ꯌꯦꯡꯗ꯭ꯔꯣ
ꯌꯦꯡꯗꯗ
ꯅꯣꯏ ꯑꯗꯨꯋꯥꯏꯗ ꯑꯝꯇ ꯌꯦꯡꯅꯗꯕ꯭ꯔꯣ
ꯌꯦꯡꯉꯤꯗ ꯑꯗꯨꯕꯨꯗꯤ ꯑꯩꯈꯣꯏ ꯕꯥꯒꯁꯦ ꯑꯥ
ꯌꯦꯡꯅꯗ꯭ꯔꯣ
ꯌꯦꯡꯅꯔꯝꯒꯅꯤ
ꯑꯩꯈꯣꯏ ꯁꯤꯗꯗꯤ ꯈꯪꯕ꯭ꯔꯥ ꯑꯩꯁꯨ ꯌꯦꯡꯗꯦꯕꯀꯣ
ꯎꯝ
ꯌꯦꯡꯗ꯭ꯔꯁꯨꯨ ꯃꯣꯏ ꯃꯌꯥꯝꯅ ꯂꯥꯎꯔꯛꯄꯗꯅꯦ
ꯑꯁ
ꯕꯣꯜꯗꯣ ꯆꯜꯂꯦꯖꯦ ꯑꯗꯨꯝ ꯈꯪꯉꯦ ꯈꯪꯉꯕ
ꯁꯨꯝ ꯌꯦꯡꯅꯔꯝꯕꯖꯥꯅꯦ
ꯕꯣꯜ ꯆꯠꯂꯝꯃꯅꯤꯅ ꯑꯗꯨꯝ ꯈꯜꯂꯦ
ꯎꯝ ꯑꯈꯣꯏ ꯕꯥ ꯍꯣꯏ ꯁꯨꯑꯃꯨꯛ ꯃꯔꯛ ꯃꯔꯛꯇ ꯌꯦꯡꯕꯕꯨꯗꯤ ꯆꯠꯂꯦ ꯃꯣꯏꯖꯨ
ꯎꯝ ꯐꯥꯏꯅꯦꯜꯗꯗꯤ ꯌꯦꯡꯅꯤꯡꯉꯦ ꯑꯩꯖꯨ
ꯌꯥ ꯑꯗꯨ ꯑꯣꯏꯁꯨ ꯁꯨꯝ ꯏꯁꯥꯒꯤ ꯑꯣꯏꯗꯤ ꯐꯩꯗꯅ ꯃꯤꯒꯤꯗ ꯆꯠꯄꯗ ꯇꯟꯕ
ꯑꯗꯨꯅꯤ
ꯎꯝ ꯕꯣꯜꯁꯨ ꯀꯌꯥ ꯀꯩꯅꯣ ꯇꯧꯗꯦ ꯎꯝ
ꯌꯨꯝꯗ ꯂꯩꯔꯗꯤ ꯌꯦꯡ ꯌꯥꯕꯅꯦ ꯑꯩꯁꯨ ꯅꯨꯡꯉꯥꯏꯅꯦ ꯑꯩꯈꯣꯏ ꯕꯥ ꯍꯣꯏꯗꯤ ꯌꯥꯝ ꯄꯥꯝꯃꯦ ꯌꯦꯡꯕꯅꯦ
ꯑ
ꯑꯈꯣꯏ ꯃꯥꯒꯁꯦ ꯇꯨꯝꯗꯕꯤꯗ ꯌꯦꯡꯉꯦ
ꯁꯨꯝ ꯕꯤꯠ ꯑꯃꯅꯤꯗ ꯕꯣꯜꯁꯤꯁꯨ
ꯑꯩꯁꯨ ꯊꯥꯏꯅ ꯑꯉꯥꯡ ꯑꯣꯏꯔꯤꯀꯥꯟꯗ ꯌꯦꯡ ꯆꯠꯂꯦ ꯃꯤ ꯃꯌꯨꯝꯗ
ꯑꯈꯣꯏꯖꯨ ꯆꯠꯂꯝꯃꯤꯅꯦ ꯑꯗꯨꯕꯨꯗꯤ ꯑꯗꯨ ꯃꯇꯝꯗꯅ ꯑꯃꯨꯛ ꯁꯨꯡ ꯕꯣꯜꯒꯤ ꯅꯨꯡꯉꯥꯏꯕꯁꯦ ꯀꯅꯥꯅꯒ ꯁꯨꯝ ꯀꯌꯥ ꯆꯠꯂꯦ ꯈꯣꯠꯂꯦꯖꯨ ꯀꯔꯦꯝ ꯈꯪꯗꯕꯤ ꯃꯤ ꯌꯦꯡꯅꯩ ꯁꯥꯗꯅꯕꯀꯣ
ꯎꯝ
ꯌꯦꯡꯕ ꯆꯠꯅꯤꯡꯕꯤꯗꯣ ꯑꯗꯨꯝ ꯐꯥꯎꯋꯦꯕ ꯑ ꯌꯦꯡꯕ ꯆꯠꯂꯦ ꯑꯗꯨ ꯇꯨꯝꯗꯣꯏꯅ ꯌꯦꯡꯗꯕꯤ ꯍꯧꯖꯤꯛꯁꯤꯅ ꯑꯃꯨꯛ ꯀꯩ ꯍꯥꯏꯅꯤ ꯃꯤꯗ ꯑꯃꯨꯛ ꯆꯠꯄꯗꯧꯨꯛ ꯇꯜꯂꯛꯑꯕ ꯌꯦ
ꯅꯨꯡꯉꯥꯏꯕꯅꯦ ꯃꯤ ꯄꯨꯟꯅ ꯄꯨꯟꯅ ꯌꯦꯡꯕꯗꯣ ꯅꯨꯡꯉꯥꯏꯕꯅꯦ
ꯅꯨꯡꯉꯥꯏ ꯑꯗꯨꯕꯨꯗꯤ ꯍꯥꯏ ꯕꯜ ꯌꯦꯡꯉꯦꯅ ꯇꯨꯃꯤꯟꯅ ꯌꯦꯡꯗꯦꯕ ꯁꯨꯝ ꯀꯥꯔꯂ ꯀꯥꯟꯗ ꯑꯗꯨꯝ ꯂꯥꯎꯑꯣꯗꯣ ꯃꯣꯏꯁꯨ ꯕꯤꯠꯑꯝꯅꯦꯕ ꯑꯗꯨꯁꯨ
ꯈꯪꯗꯤ ꯊꯥꯏꯅꯗꯤ ꯄꯩꯁꯥꯒ ꯌꯥꯝ ꯊꯥꯅꯕꯅꯦ
ꯊꯅꯥꯕꯅꯦ ꯑꯗꯨꯒ ꯑꯁ ꯈꯪꯗꯦ ꯑꯁꯣꯝꯗꯒ ꯃꯍꯥꯚꯥꯔꯠꯀꯁꯦ ꯌꯦꯡ ꯆꯠꯂꯦꯕꯀꯣ
ꯑꯥ
ꯃꯌꯥꯝ ꯃꯌꯥꯝ ꯌꯦꯡ ꯆꯠꯄꯗꯣ ꯃꯤ ꯃꯤ ꯇꯔꯥ ꯀꯨꯟ ꯇꯔꯥ ꯀꯨꯟ ꯄꯨꯟꯅ ꯇꯤꯚꯤ ꯑꯃꯗ ꯌꯦꯡꯉꯦꯕꯀꯣ
ꯑꯥ
ꯑꯗꯨꯒ ꯃꯣꯏ ꯍꯤꯟꯗꯤꯗꯣ
ꯎꯝ
ꯃꯔꯣꯟ ꯈꯪꯗ꯭ꯔꯁꯨꯅꯦ ꯈꯪꯕ꯭ꯔꯥ ꯃꯣꯏꯒꯤ ꯃꯣꯏꯅ ꯇꯧꯅꯔꯤꯕ ꯏꯪꯒꯤꯠ ꯏꯔꯥꯡꯗꯣ ꯑꯗꯨꯗ ꯌꯦꯡꯉꯒꯅꯦ ꯑꯁ ꯃꯥꯅ ꯍꯥꯏꯁꯦ ꯑꯗꯨꯅꯤ ꯑꯗꯥꯅꯤ ꯀꯥꯏꯅꯒ ꯑꯍꯟꯈꯩꯅꯒ ꯁꯦꯔꯥꯟ ꯇꯨꯔꯥꯟꯒ ꯍꯜꯂꯒ ꯋꯥ ꯋꯥꯑꯒ ꯅꯣꯏ ꯐꯣꯟ
ꯑꯗꯨꯅꯦ ꯊꯥꯏꯅꯔꯁꯨ ꯑꯗꯨꯃꯥꯏꯅ ꯊꯥꯏꯅꯗꯤ ꯍꯤꯟꯖꯤ ꯐꯖꯅ ꯉꯥꯛꯇ ꯊꯣꯛꯑꯝꯃꯦꯁꯨ ꯍꯥꯏꯗ꯭ꯔꯅꯦ
ꯑꯥ
ꯑꯗꯨꯒꯥꯏꯩꯅ ꯑꯍꯟꯈꯩꯅ ꯌꯥꯝ ꯍꯩꯕ ꯍꯦꯜꯂꯤꯒ ꯍꯥꯏꯅꯔꯤꯅꯤ
ꯑꯗꯨꯅ ꯌꯥꯝ ꯅꯣꯛꯅꯤꯡꯈ꯭ꯔꯖꯥꯠ
ꯑꯥ
ꯑꯍꯟꯈꯩꯅ ꯑ ꯀꯩ ꯍꯥꯏꯇꯥꯔꯦ ꯍꯤꯟꯗꯤꯗ ꯑꯁꯦꯡꯕꯒꯤꯗꯤ ꯅꯪ ꯑꯗꯨꯗꯨ ꯇꯧꯕ ꯑꯗꯥ ꯇꯧꯕ ꯐꯖꯅ ꯍꯥꯏꯕꯗꯣ ꯃꯣꯏꯅꯅꯦ
ꯅꯣꯛꯅꯕ ꯑꯣꯏꯅ ꯑꯣꯟꯊꯣꯛꯇꯣꯏꯅꯦꯕꯀꯣ ꯅꯪ ꯅꯁꯛꯇꯨ ꯌꯣꯡ ꯃꯥꯜꯂꯤ ꯍꯥꯏꯌꯨ ꯌꯦꯣꯡ ꯃꯥꯜꯂꯤ ꯆꯠꯈ꯭ꯔꯁꯨꯧ ꯀꯥꯏꯅ ꯍꯥꯏꯔꯤꯅꯤ ꯀꯥꯏꯅꯒ ꯍꯥꯏꯕ ꯌꯥꯎꯋꯦꯕ ꯑꯩꯅ ꯏꯪꯕꯕꯁꯤ
ꯑ ꯃꯔꯛ ꯈꯔꯗꯤ ꯑꯈꯣꯏꯅ ꯀ꯭ꯂꯥꯁ ꯀꯌꯥ ꯀꯥꯔꯛꯄꯗꯅꯣ ꯁꯤꯛꯁꯇꯔꯥ ꯐꯥꯏꯚ ꯀꯥꯔꯛꯄꯩ ꯀꯥꯟꯗꯔꯥ ꯑꯃ ꯇꯨꯏꯁꯟ ꯆꯠꯄ ꯍꯥꯏꯇꯥꯔꯦ
ꯑꯥ
ꯑꯗ ꯃꯣꯏꯁꯦ ꯅꯥꯒꯤꯟ ꯃꯇꯝꯗꯨꯗ ꯑꯃꯨꯛ ꯅꯥꯒꯤꯟꯁꯦ ꯌꯥꯝ ꯀꯜꯂꯦꯕ
ꯑꯦ
ꯅꯥꯀꯤꯟ ꯐꯤꯂꯝ ꯌꯦꯡꯕꯁꯦ ꯑꯗ ꯌꯦꯡꯗꯣꯏꯅꯦ ꯑꯩꯈꯣꯏꯅ ꯑꯃꯨꯛ ꯑ ꯇꯨꯏꯁꯟ ꯇꯧꯕ ꯇꯨꯏꯁꯟꯁꯦ ꯀꯩ ꯍꯥꯏꯅꯤ ꯂꯥꯏꯔꯤꯛꯁꯦ ꯄꯥꯕꯗꯤ ꯍꯤꯟꯗꯤꯕ ꯑꯩꯗꯤ ꯄꯥꯕ ꯂꯣꯏꯔꯒꯁꯨ ꯆꯠꯂꯣꯏꯗꯣꯏꯅꯦꯕ ꯌꯨꯝꯁꯤꯗ ꯌꯦꯡꯉꯂ ꯏꯦ ꯑꯗ ꯅꯒꯤꯟ ꯅꯒꯤ ꯏꯤꯟ ꯅꯒ
ꯑꯩꯁꯨ ꯌꯦꯡꯉꯛꯑꯦ ꯑꯗꯣ ꯅꯥꯒꯤꯟꯒ ꯑꯗꯒꯤ ꯑꯁ ꯈꯪꯗꯦꯗ ꯊꯥꯏꯅꯗꯤ ꯑꯀꯤꯕꯔꯣ ꯈꯪꯗꯦ ꯌꯥꯝ ꯂꯥꯛꯏꯗ ꯑꯩꯈꯣꯏ ꯖꯒꯥꯁꯦ ꯌꯥꯝ ꯌꯦꯡꯉꯝꯃꯦ ꯑꯩꯈꯣꯏꯗꯅꯦ
ꯑꯥ
ꯊꯥꯏꯅꯅꯦ ꯇꯤꯚꯤ ꯑꯔꯤꯕ ꯑꯃ ꯂꯩꯔꯝꯃꯦꯕꯀꯣ
ꯑꯣ
ꯑꯒꯤ ꯑꯔꯤꯕꯗꯨꯗ ꯃꯤꯁꯦ ꯃꯌꯥꯝ ꯃꯌꯥꯝ ꯂꯥꯛꯑ ꯌꯦꯡꯉꯦꯌꯦ ꯑꯩꯈꯣꯏꯅ ꯌꯨꯝ ꯍꯣꯡꯗꯔꯛꯇ꯭ꯔꯤ ꯏꯀꯥꯟꯗ ꯅꯥꯎꯔꯦꯝꯗ ꯂꯩꯔꯤꯀꯥꯟꯗꯅꯦ ꯑꯗꯨꯗꯅ ꯍꯦꯟꯅ ꯌꯦꯡꯉꯝꯃꯦꯌꯦ ꯃꯤ ꯃꯌꯥꯝ ꯁꯨꯃꯥꯡꯗ ꯄꯨꯊꯣꯛꯑꯒ
ꯑ ꯃꯇꯝꯗꯨꯗꯗꯤ ꯇꯤꯚꯤ ꯑꯃꯒ ꯌꯥꯝ
ꯇꯥꯡꯒ ꯖꯅꯤ ꯑꯗ ꯈꯪꯗꯦ ꯌꯥꯝ ꯅꯨꯡꯉꯥꯏ ꯍꯥꯏ꯫ ꯊꯥꯏꯅꯗꯤ ꯁꯥꯏꯀꯜ ꯑꯃ ꯂꯩꯕꯒꯥꯁꯦ ꯃꯌꯥꯝ ꯂꯥꯛꯑ ꯌꯦꯡꯅꯩꯌꯦ꯫ ꯑꯍꯥꯟꯕ ꯁꯥꯏꯀꯟꯒ ꯂꯩꯕꯗꯨ ꯇꯤꯚꯤꯒꯥꯥꯁꯦ ꯄꯨꯔꯥ ꯑꯩꯈꯣꯏꯒꯤ ꯄ꯭ꯔꯣꯖꯦꯛꯇꯔ ꯍꯥꯏꯕ꯭ꯔꯥ ꯑꯗꯨ ꯈꯤꯜꯂꯒ ꯀꯥꯞꯄꯤꯗꯣ ꯑꯗꯨꯒꯤ ꯃꯑꯣꯡꯗꯅꯤ ꯑꯥ ꯃꯌꯥꯝꯅ ꯈꯟꯅꯔꯤꯁꯦ
ꯎꯝ
ꯑꯗꯨꯃꯥꯏꯅ ꯐꯤ ꯈꯜꯂꯒ ꯀꯥꯞꯄꯗꯨ ꯅꯪ ꯌꯦꯡꯕ ꯅꯤꯡꯁꯤꯡꯉꯤꯕ
ꯎꯝ ꯑꯩꯈꯣꯏ ꯁ꯭ꯀꯨꯜꯗ ꯑꯝꯇ ꯀꯥꯞꯈ꯭ꯔꯦ
ꯅꯣꯏ ꯏꯁꯀꯨꯟꯗ ꯑꯩ ꯊꯥꯏꯅ ꯑꯩ ꯊꯥꯏꯅ ꯄꯤꯛꯇ꯭ꯔꯨ ꯄꯤꯀꯥꯟꯗꯗꯤ ꯌꯥꯝ ꯑꯗꯨꯃꯥꯏꯅ ꯀꯥꯞꯄꯝꯃꯦꯕꯀꯣ ꯅꯤꯉꯣꯜ ꯆꯥꯛꯀꯧꯕꯒꯨꯝꯕ ꯑꯗꯒꯤ ꯃꯤꯒꯤ ꯃꯆꯥꯅꯨꯄꯥ ꯄꯣꯛꯄ ꯏꯄꯥꯟꯒꯨꯝꯕ ꯑꯗꯨꯗꯒ ꯌꯥꯝꯅ ꯑꯗꯨꯃꯥꯏꯅ ꯀꯥꯞꯄꯝꯃꯦ ꯐꯤꯂꯝꯗꯣ ꯌꯦꯡꯕ ꯆꯠꯂꯦ ꯈꯣꯏ ꯏꯃꯥꯒꯤ ꯃꯇꯨꯡ ꯏꯜꯂꯒ ꯑꯗꯨꯒ ꯑꯩꯅ ꯇꯨꯝꯊꯣꯛꯇꯣꯏꯅꯤ ꯈꯪꯕ꯭ꯔꯥ ꯑꯩ ꯑꯉꯥꯡꯅꯤꯅ꯫
ꯑꯩꯈꯣꯏꯒꯤ ꯁ꯭ꯀꯨꯜꯗꯅ ꯁꯨꯝ ꯃꯤꯒꯤ ꯑꯦꯋꯥꯔꯅꯦꯁ ꯄꯤꯕ ꯈꯣꯠꯄ ꯂꯥꯛꯄꯗꯣ
ꯑ
ꯑꯗꯨꯃꯥꯏꯅ ꯇꯧꯕ ꯀꯥꯟꯗ ꯑꯃꯨꯃꯨꯛ ꯌꯦꯡꯍꯜꯂꯒ
ꯑꯃꯨꯛꯇꯪꯪꯂꯣ ꯑꯅꯤꯔꯛ ꯀꯩꯅꯣꯝꯗꯤ ꯁꯨꯒ꯭ꯔꯦ ꯌꯦꯡꯕ꯫
ꯍꯩꯃꯥ! ꯑꯩꯅ ꯍꯤꯞꯄꯤꯅꯦꯅ ꯇꯧꯔꯤꯖꯤ ꯀꯥꯡꯅ ꯆꯤꯛ ꯂꯩꯔꯝꯃꯤꯅꯦ꯫
ꯑꯁ
ꯑꯁ!
ꯀꯔꯤꯅꯣ ꯈꯪꯗꯦꯉꯣ ꯈꯣꯡꯖꯤꯗ ꯀꯥꯡꯗꯤ ꯃꯥꯟꯗꯦ ꯈꯪꯕ꯭ꯔꯥ ꯍꯥꯀꯠꯆꯔꯒ ꯉꯥꯛꯁꯪ ꯉꯥꯡꯉꯒ ꯂꯩꯔꯝꯃꯤꯅꯦ ꯀꯩꯅꯣ ꯇꯤꯟꯒꯨꯝꯕ ꯑꯃꯅ ꯆꯤꯛꯈꯤꯕꯒꯤ꯫
ꯇꯤꯟꯒꯨꯝꯕ ꯑꯣꯏꯔꯝꯅꯤ ꯑꯗꯩ ꯁꯨꯥꯏ ꯇꯧꯔꯤ ꯁꯨꯝ ꯇꯤꯂꯥꯏꯈꯨꯝꯕꯤ ꯆꯨꯔꯦꯗꯅꯣ
ꯑ ꯑꯁ ꯄꯣꯏꯖꯟ ꯌꯥꯎꯕ ꯌꯥꯝ ꯊꯣꯛꯑꯦꯒ ꯍꯥꯏꯕꯅꯦ
ꯇꯤꯂꯥꯏꯈꯨꯝꯕꯤꯖꯦ
ꯎꯝ ꯇꯤꯜꯂꯥꯏ ꯈꯣꯝꯕꯤꯔꯥ ꯀꯔꯝꯕ ꯇꯤꯟꯅꯣ ꯑꯃꯗꯤ ꯍꯥꯏꯕꯅꯦ ꯄꯣꯏꯁꯟ ꯌꯥꯎꯋ ꯈꯣꯠꯂꯦꯅꯒ ꯍꯥꯏꯅꯕꯅꯦ
ꯕꯨꯗꯤ
ꯅꯣꯏ ꯇꯧꯕ꯭ꯔꯥ ꯇꯧꯗꯕ꯭ꯔꯥꯗꯤ ꯈꯪꯗ꯭ꯔꯦ꯫ ꯇꯤꯂꯥꯏꯈꯨꯝꯕꯤ ꯉꯁꯤ ꯆꯨꯔꯦꯗꯅ ꯉꯁꯤꯨꯕ ꯆꯨꯈꯤꯕ ꯄꯣꯠꯁꯦ ꯍꯣꯠꯇꯠꯂꯅꯤ ꯍꯣꯠꯂꯒꯁꯨ ꯕꯥꯎꯗꯔꯒ ꯀꯩ ꯀꯩꯁꯜꯂꯒ ꯊꯥꯏꯅ ꯐꯠꯇ꯭ꯔꯅꯦ
ꯑꯥ
ꯍꯧꯖꯤꯛꯀꯤꯅ ꯑꯗꯨꯃꯥꯏꯅ ꯇꯧꯗꯦꯕ ꯑꯩꯈꯣꯏ ꯃꯥꯁꯨ ꯇꯧꯋ ꯑꯩꯁꯨ ꯇꯧꯋꯦꯕ꯫ ꯍꯥꯏꯗꯤ ꯍꯥꯀꯠꯆꯔꯦꯅ ꯈꯣꯠꯂꯅꯤ ꯑꯗꯨꯗ ꯕꯥꯎꯇꯔ ꯑꯃꯨꯛ ꯇꯩꯁꯜꯂꯅꯤ ꯑꯗꯨꯝ ꯐꯈ꯭ꯔꯅꯤꯀꯣ ꯅꯣꯡꯃꯒꯤ ꯑꯣꯏꯅꯗꯤ꯫ ꯑꯗꯨꯝ ꯅꯣꯡꯉꯥꯜꯂꯀꯥꯟꯗ ꯑꯃꯨꯛ ꯀꯩ ꯍꯥꯏꯅꯤ ꯍꯥꯀꯠꯆꯕ ꯍꯥꯏꯇꯥꯔꯦ ꯃꯄꯥꯗꯨ ꯑꯗꯨꯝ꯫
ꯑꯣ ꯑꯗꯣ ꯈꯪꯗꯦ ꯃꯇꯝꯁꯦ ꯐꯠꯇꯕ ꯍꯦꯟꯖꯜꯂꯛꯄꯁꯦ ꯑꯍꯁꯥ ꯅꯧꯖꯅ ꯎꯁꯥ ꯍꯣꯡꯉꯛꯄꯁꯤꯗ ꯖꯤꯕ ꯄꯥꯝꯕꯁꯤꯡꯁꯤꯁꯨ ꯂꯣꯏ ꯑꯣꯜꯂꯕꯖꯥꯠꯅꯤ
ꯑꯅꯦ
ꯀ ꯔꯨꯔꯗ꯭ꯔꯣ
ꯎꯝ ꯈꯪꯉꯁ꯭ꯔꯦ ꯇꯧꯔꯤꯁꯦ
ꯎꯝ ꯈꯪꯗꯦ ꯑꯩꯁꯨ ꯍꯥꯏꯐꯝ ꯈꯪꯗꯦ
ꯑꯗꯨꯝ ꯍꯥꯒꯠꯆ ꯎꯝ
ꯑꯩꯗꯤ ꯇꯤꯂꯥꯏꯈꯨꯝꯕꯤꯖꯦ
ꯑꯥ
ꯑꯩꯗꯤ ꯑꯩ ꯏꯁꯥꯒꯤ ꯑꯣꯏꯅ ꯆꯨꯒꯟꯗꯦꯕꯀꯣ꯫
ꯎꯝ
ꯍꯥꯏꯗꯤ ꯊꯤꯂꯥꯏꯈꯣꯝꯕꯤꯁꯦ ꯈꯨꯕꯥꯛ ꯃꯌꯥꯏꯗꯒ ꯊꯝꯃꯒ ꯄꯥꯏꯔ ꯖꯨ ꯁꯥꯟꯅꯔ ꯖꯨ ꯆꯨꯗꯦꯕ
ꯎꯝ ꯑꯁ ꯑꯩꯈꯣꯏ ꯀꯥꯕꯨ ꯀꯥꯈꯠꯂꯝꯃꯕ ꯑꯗꯨꯝ ꯆꯨꯔꯦ꯫
ꯑꯗꯨꯅ ꯑꯉꯥꯡ ꯑꯣꯏꯔꯤꯀꯥꯟꯗ ꯃꯤꯅ ꯎꯁꯤꯜꯂꯛꯇꯕ ꯖꯦ ꯑꯩꯉꯣꯟꯗ
ꯎꯝ
ꯀꯤꯔꯥꯏꯈꯕꯤ ꯄꯥꯏꯔ ꯂꯪꯖꯟꯗꯅ ꯇꯧꯔꯤꯕꯔꯤꯕꯣꯅꯤꯗ
ꯎ
ꯑꯗꯣ ꯑꯣꯖꯥꯅ ꯑꯩꯉꯣꯟꯗ ꯐꯨꯕꯗꯨꯗꯤ ꯑꯩꯗꯤ ꯇꯦꯔꯥꯏꯈꯣꯝꯕꯤ ꯀꯩꯝ ꯇꯧꯗ꯭ꯔꯕꯅꯤꯅꯀꯣ
ꯑ
ꯑꯗꯤ ꯎꯕꯇꯇ ꯆꯨꯏꯒ ꯍꯥꯏꯅꯩꯌꯦ ꯑꯗꯒꯤ ꯑꯥ ꯃꯃꯤꯡ ꯄꯕ ꯄꯟꯕꯗꯇ ꯆꯨꯏꯒ ꯍꯥꯏꯅꯩꯀꯣ
ꯑ ꯀꯩꯅꯣꯗꯣ ꯎꯕꯗ ꯆꯨꯔꯤꯕꯕꯨꯗꯤ ꯍꯥꯏꯗꯤ ꯆꯨꯒꯟꯕ ꯃꯤꯕꯨꯗꯤ ꯈꯪꯉꯦꯕꯀꯣ ꯑꯩꯈꯣꯏ ꯍꯥꯟꯅ ꯁ꯭ꯀꯨꯜ ꯇꯝꯃꯛꯛꯄꯩ ꯀꯥꯟꯗ ꯅꯨꯄꯤ ꯑꯃ ꯊꯦꯡꯅꯈꯤꯕ ꯃꯥ ꯎꯕ ꯌꯥꯗꯕ ꯍꯥꯏꯇꯥꯔꯦ ꯃꯊꯥ ꯃꯊꯥꯗ ꯄꯨꯝꯈꯠꯂꯛꯇꯣꯏ
ꯑꯣ ꯑꯗꯨꯗꯤ ꯃꯥꯗꯤ ꯌꯥꯝ ꯋꯥꯅ ꯂꯦꯜꯂꯝꯒꯅꯤꯀꯣ
ꯎꯝ ꯆꯤꯔꯥꯏ ꯀꯨꯝꯕꯤ ꯁꯨꯕꯗꯤ ꯈꯔꯕꯨ ꯐꯩꯗ ꯑꯦꯂꯔꯖꯤ ꯇꯧꯕꯗꯤꯅ ꯌꯥꯝ ꯀꯤꯖꯔꯤꯁꯦ
ꯇꯤꯜꯂꯥꯏ ꯈꯝꯕꯤꯗꯣ ꯈꯪꯕ꯭ꯔꯥ
ꯑꯥ
ꯀꯥꯂꯦꯟ ꯃꯇꯝ ꯌꯧꯔꯛꯄꯒꯤꯗꯣ
ꯎꯝ
ꯅꯥꯛ ꯌꯦꯠꯇꯣ ꯏꯪꯈꯣꯜꯗ ꯅꯥꯄꯤ ꯃꯌꯥꯝ ꯍꯧꯔꯕꯅꯤꯅꯅꯦ
ꯑꯥ
ꯆꯤꯂꯥꯏꯈꯣꯝꯕꯤ ꯄꯪꯅꯥꯛꯇ ꯂꯥꯛꯑꯦ ꯇꯤꯟꯈꯥꯛꯁꯨ ꯄꯪꯅꯥꯛꯇ ꯂꯥꯛꯑꯦ
ꯑ ꯃꯅꯤ ꯅ ꯊꯂꯛꯇꯦ ꯇꯥꯏ ꯂꯥꯏ ꯎꯝ ꯇꯗ ꯊꯤꯡꯈꯥꯎ ꯈꯔꯕꯨ ꯐꯔꯦ ꯆꯤꯂꯥꯏꯈꯝ ꯃꯤꯅ ꯌꯥꯝ ꯎꯔꯤꯁꯦ
ꯍꯧꯖꯤꯛꯇꯤ ꯈꯔ ꯐꯔꯦꯀꯣ
ꯎꯝ ꯊꯥꯏꯅꯗꯤ ꯇꯦꯡꯈꯥꯛꯀꯗꯤ ꯑꯗꯨꯝ ꯊꯣꯛꯂꯛꯏꯅꯦ ꯃꯆꯥ ꯃꯆꯥ ꯃꯆꯥꯒ
ꯇꯤꯟꯈꯥꯛꯅ ꯆꯤꯛꯑꯕ ꯅꯪ
ꯇꯤꯟꯈꯥꯡꯅꯗꯤ ꯆꯤꯛꯇ꯭ꯔꯦ ꯎꯕ ꯇꯪꯉꯦ ꯀꯃꯥꯏꯅ ꯇꯧꯋꯦ
ꯅꯥꯏꯉꯣ ꯑꯩꯅ ꯀꯔꯤꯅꯣꯅꯦ ꯑꯩ ꯈꯣꯡꯗ ꯀꯩꯅꯣ ꯀꯥꯡꯂ ꯀꯩꯅꯣ ꯆꯤꯛꯂꯛꯏꯁꯤꯦ